ꯇꯥꯕ꯭ꯔꯣ
ꯇꯥꯏ ꯑꯣꯏꯣꯏ
ꯑꯣ ꯀꯗꯥ ꯀꯗꯥꯃꯤꯅꯥ
ꯍꯧꯖꯤꯛꯇꯤ ꯀꯩꯁꯨ ꯇꯧꯗꯦꯗ ꯑꯗꯨꯝ ꯐꯝꯔꯒ ꯂꯩꯌꯦꯦ
ꯑ ꯑ ꯑꯛꯆꯔꯕ ꯍ
ꯑꯥ ꯍꯜꯂꯣ ꯀꯔꯤ ꯍꯥꯏꯕꯅꯣ
ꯆꯥꯛꯆꯔꯕꯣ
ꯁꯔꯦ ꯉꯁꯥꯏ ꯑꯌꯨꯒꯗꯦ
ꯇꯦꯟꯖꯥꯡ
ꯁꯥꯡ ꯍꯊꯗꯤ ꯌꯥꯃꯤꯤꯟ
ꯉꯁꯤꯗꯤ ꯑꯍꯥꯎꯕꯒ ꯆꯥꯔꯦꯕꯀꯣ
ꯑꯣꯏ ꯍꯧꯑꯣꯏ ꯍꯥꯏꯕ ꯇꯥꯔꯦ
ꯃꯊꯦꯜꯗꯤ ꯌꯥꯝꯕꯅꯤꯅ
ꯃꯊꯦꯜꯗꯤ ꯌꯥꯝꯃꯦ ꯉꯁꯤꯒꯤꯗꯤꯀꯣ
ꯎꯝ
ꯀꯥꯏꯗꯧ ꯑꯣꯏꯔꯤꯒꯦ ꯅꯪꯗꯦ
ꯑꯩꯁꯨꯨ ꯑ ꯇꯣꯝꯕꯅꯔ ꯃꯅꯤ
ꯑꯖꯤꯣꯏꯁꯨꯣ ꯇꯨꯨꯝ꯭ꯔ
ꯍꯧꯖꯤꯛꯄꯨꯗꯤ ꯀꯝ ꯇꯧꯗꯦ ꯀꯣꯣꯟ ꯉꯥꯡꯅꯛꯏꯁꯤꯅꯤ
ꯑꯆꯥ ꯀꯅꯥ ꯀꯅꯥ ꯂꯩꯒꯦ
ꯑꯩ ꯊꯟꯗ ꯂꯩ
ꯀꯃꯥꯏꯅ ꯂꯩꯕꯅꯣꯅ ꯔꯦꯟ ꯑꯣꯏꯅ ꯂꯩꯕ꯭ꯔꯣ
ꯔꯦꯟꯇ ꯂꯩꯕ
ꯔꯦꯟꯗ ꯂꯩꯕ
ꯑꯥ
ꯑꯗꯨꯒ ꯅꯥꯊꯟꯗ ꯂꯩꯕ
ꯎꯝ ꯐꯦꯃꯤꯂꯤꯗ ꯂꯩꯃꯗ ꯑꯩꯗꯤ
ꯑꯣ
ꯅꯪꯗꯦ
ꯑꯥꯏꯗꯤꯦꯝꯗ ꯂꯩ
ꯎꯝ
ꯌꯨꯝꯗ ꯐꯦꯃꯤꯂꯤ ꯄꯨꯂꯞ ꯂꯩꯑꯦ
ꯎꯝꯦꯗꯤꯔꯦꯇ ꯂꯩꯃꯤꯟꯅꯕꯅꯦ ꯑꯩꯈꯣꯏ ꯐꯦꯃꯤꯂꯤ ꯀꯩꯒ
ꯔꯦꯟꯗ ꯂꯩꯕ ꯅꯨꯡꯉꯥꯏꯕ꯭ꯔꯣ
ꯅꯨꯡꯉꯥꯏ ꯑꯗꯨꯝ
ꯃꯄꯥꯟꯗ ꯂꯩꯕ꯭ꯔꯣꯅꯦꯅ
ꯑꯩ ꯃꯄꯥꯟꯗ ꯂꯩꯇꯦ
ꯑꯣ
ꯐꯦꯃꯤꯂꯤꯒ ꯂꯩꯕ
ꯑꯣ ꯑꯠꯆꯥ ꯑꯠꯆꯥ ꯑꯠ ꯀꯔꯤ ꯊꯕꯛ ꯇꯧꯔꯤꯅꯣ
ꯑꯩꯗꯤ ꯇꯧꯗꯦꯗ ꯑꯩꯈꯣꯏ ꯐꯦꯃꯤꯂꯤ ꯑꯩꯈꯣꯏ ꯕꯕꯥꯒꯤꯅꯤ
ꯑꯣ
ꯀꯩ ꯀꯩ ꯍꯅꯔꯒ
ꯀꯔꯤ ꯇꯧꯕꯅꯣ ꯅꯪꯗꯦ ꯅꯪ ꯅꯪꯒꯤ ꯊꯕꯛꯇꯣ
ꯑꯩꯗꯤ ꯑꯩꯗꯤ ꯗꯦꯝꯦꯝ ꯇꯝꯃꯦ ꯀꯩꯅꯝ ꯇꯧꯗꯌꯦ
ꯍꯧꯖꯤꯛ ꯗꯦꯝꯗ ꯇꯝꯕ
ꯑꯥ
ꯁꯤꯃꯦꯁꯇꯔ ꯀꯌꯥ ꯏꯅꯦ
ꯑꯩ ꯕꯤ ꯀꯣꯝ ꯀꯦꯞ ꯂꯣꯏꯕꯗ ꯉꯥꯏꯔꯤꯗ ꯕꯤ ꯀꯣꯝ ꯇꯧꯁꯤꯔꯅ
ꯍꯧꯖꯤꯛ ꯍ ꯇꯧꯕꯀꯣ
꯭ꯔꯣꯗꯤ
ꯅꯪꯒꯤꯗꯣ ꯍꯧꯖꯤꯛ ꯐꯥꯔꯁ ꯁꯦꯝꯦꯝ
ꯑꯥ ꯃꯥꯅꯦ ꯃꯥꯅꯦ ꯃꯥꯅꯦ
ꯑꯣ ꯑꯠꯆꯥ ꯑꯠꯆꯥ
꯭ꯔꯣꯗꯤ
ꯑꯩꯁꯨ ꯆꯞ ꯃꯥꯟꯅꯩ ꯑꯩꯗꯤꯗꯤꯦꯝꯗ ꯑꯩꯁꯨ ꯂꯣꯏꯕꯅꯤ ꯒ꯭ꯔꯦꯖꯨꯌꯦꯁꯟ
ꯂꯣꯏꯔꯕ
ꯑꯣꯏ ꯇꯨ ꯊꯥꯎꯖꯟ ꯇ꯭ꯋꯦꯟꯇꯤ ꯎꯝ ꯇꯨ ꯊꯥꯎꯖꯟ ꯇ꯭ꯋꯦꯟꯇꯤ ꯐꯣꯔꯗ ꯀꯣ
ꯑꯥ
ꯑꯗꯨꯗ ꯑꯩꯁꯨ ꯕꯤ ꯀꯣꯝ ꯗꯤ ꯑꯦꯝ ꯗꯤ ꯑꯦꯝ ꯀꯣꯂꯦꯖ ꯑꯣꯐ ꯀꯃꯔꯁꯇ
ꯇꯧꯕꯅꯦꯕ
ꯅꯨꯡꯉꯥꯏꯕ꯭ꯔ
ꯑꯗꯨꯝ ꯅꯨꯡꯉꯥꯏ ꯍꯥꯏꯕ ꯇꯥꯔꯦ ꯃꯅꯤꯄꯨꯔꯗ ꯍꯥꯏꯔꯗꯤ ꯀꯃꯔꯁꯀꯤ ꯑꯣꯏꯅꯗꯤ ꯕꯦꯁꯅꯤꯅꯦ ꯗꯤ ꯑꯦꯝꯁꯦꯀꯣ
ꯑꯩꯗꯤ ꯀꯩꯗꯤ ꯈꯪꯗꯦ ꯑꯩꯗꯤ ꯍꯟꯗꯛꯀ ꯑ ꯑꯍꯥꯟꯕ ꯇꯝꯕꯅꯤꯅ ꯒ꯭ꯌꯥꯟ ꯃꯦꯟ ꯇꯥꯗꯦ ꯎꯝ
ꯎꯝ ꯅꯨꯡꯉꯥꯏꯕꯅꯦ ꯑꯗꯨꯝ ꯅꯨꯡꯉꯥꯏꯕꯅꯤ ꯃꯤꯁꯨ ꯌꯥꯝꯃꯅꯤ
ꯃꯦꯗꯤꯌꯥ ꯃꯌꯥꯝ ꯑ ꯌꯥꯝꯌꯥꯝ ꯂꯩꯍꯧꯋꯦ
ꯎꯝ ꯅꯣꯏꯒꯤꯗꯣ ꯍꯥꯎꯕꯣ ꯁꯦꯛꯁꯟꯗꯣ ꯍꯥꯎꯕꯣ ꯆꯦꯛꯁꯟ ꯍꯧꯔꯕꯣ ꯅꯣꯏꯒꯤꯗꯣ
ꯑꯩꯈꯣꯏ ꯗꯦꯠ ꯁꯤꯛꯁꯇꯒꯤ ꯍꯧꯅꯦ ꯌꯥꯝ
ꯑꯣ ꯑꯠꯆꯥ ꯗꯦꯠ ꯁꯤꯛꯁꯇꯀꯣ ꯊꯦꯡꯉꯤꯅꯦ ꯑꯗꯨꯗꯤ
ꯎꯝ ꯊꯦꯡꯉꯦ ꯇ
ꯎꯝ
ꯕꯣꯔꯣꯗ ꯍꯧꯖꯤꯛ ꯀꯩꯀꯩ ꯍꯣꯠꯅꯔꯤꯒꯦ
ꯑꯩꯗꯤ ꯍꯧꯖꯤꯛꯗꯤ ꯀꯥꯏꯁꯨ ꯍꯅꯗꯦꯗ ꯑꯗꯨꯝ ꯂꯩꯌꯦꯗ
ꯆꯞ ꯃꯥꯟꯅꯩꯅꯦ ꯑꯗꯨꯗꯤ
ꯆꯞ ꯃꯅ ꯑꯣꯏ ꯋꯦꯗꯔꯗꯤ ꯀꯃꯥꯏꯅ ꯇꯧꯔꯤꯒꯦ ꯅꯣꯏꯔꯣꯝꯗ
ꯉꯁꯥꯏ ꯅꯣꯡ ꯈꯔ ꯆꯨꯔꯝꯕꯅꯦ ꯀꯕꯛ ꯀꯥꯕꯛ ꯆꯒꯔꯤ
ꯍꯧꯖꯤꯗꯤ ꯍꯪꯉꯕꯣ
ꯊꯥꯒꯦ
ꯑꯣ ꯁꯥꯗꯦ
ꯑꯁ ꯁꯥꯕꯗꯤ ꯁꯥꯏ ꯅꯣꯡꯁꯤꯨꯔꯁꯨ ꯁꯥꯏ
ꯐꯦꯟꯒꯨꯝꯕ ꯌꯨꯁ ꯇꯧꯕ꯭ꯔꯥ ꯀꯃꯥꯏꯅ ꯇꯧꯒꯦ
ꯐꯦꯟ ꯌꯨꯁ ꯇꯧꯔꯁꯨ ꯅꯨꯡꯁꯥ ꯌꯥꯗꯦ
ꯑꯗꯨꯁꯨ ꯌꯥꯔꯦ
ꯌꯥꯗꯗꯤ
ꯑꯣ ꯁꯦ
ꯌꯥꯗꯦ ꯍꯟꯗꯛꯀꯤ ꯀꯥꯂꯦꯟꯁꯤꯗꯤ ꯕꯦꯔꯥ ꯀꯥꯏ
ꯃꯥ ꯍꯧꯖꯤꯛꯇꯣ ꯁꯝꯃꯔ ꯁꯝꯃꯔꯁꯨ ꯑꯣꯏꯕꯒꯤꯅꯤꯅꯦ
ꯎꯝ ꯍꯧꯖꯤꯛ ꯅꯣꯡꯖꯨ ꯊꯥ ꯂꯥꯛꯑꯗꯅ
ꯎꯝ
ꯅꯣꯡꯖꯨ ꯊꯥꯔꯛꯑꯒꯦ ꯌꯥꯗꯗ ꯑꯗꯨꯝ ꯁꯥꯏ
ꯃꯥꯅꯦ ꯃꯥꯅꯦ ꯐꯨꯠꯕꯣꯜ ꯌꯦꯡꯕ꯭ꯔꯕ꯭ꯔꯣꯗꯤ
ꯑ ꯐꯨꯠꯕꯣꯜꯔ ꯌꯦꯡꯉꯦ ꯐꯨꯠꯕꯣꯜ
ꯐꯖꯅ ꯌꯦꯡꯕ꯭ꯔꯣ ꯐꯖꯅꯉꯉ
ꯎꯝ ꯕ꯭ꯔꯣꯗꯤ ꯀꯩ ꯀꯩ ꯀꯩ ꯂꯝꯅ ꯄꯥꯝꯒꯦ
ꯀꯍꯕ
ꯀꯩ ꯂꯝꯅ ꯄꯥꯝꯕ ꯐꯨꯠꯕꯣꯜ ꯇꯤꯝꯗꯣ
ꯑꯩꯗꯤ ꯐ꯭ꯔꯥꯟꯁ ꯍꯣꯏꯅꯤ ꯃꯣꯏ ꯑꯩꯗꯤ ꯐ꯭ꯔꯥꯟꯁ ꯍꯣꯏꯕꯨ ꯁꯄꯣꯔꯠ ꯇꯧꯋꯦ
ꯎꯝ
ꯅꯪꯒꯤꯁꯨ ꯁꯞꯄꯣꯔꯇꯔ ꯑꯃ ꯂꯩꯔꯕꯅꯤꯅꯦ
ꯑꯥ ꯑꯩꯁꯦ ꯄꯣꯣꯔꯇꯨꯒꯜ ꯇꯧꯋꯦ
ꯃꯣꯏ ꯁꯤꯗ꯭ꯔꯤꯀꯣ
ꯃꯣꯏꯔ
ꯑꯥ
ꯄꯣꯔꯇꯨꯒꯜ ꯌꯥꯗ꯭ꯔꯦ ꯍꯟꯗꯛ
ꯊꯣꯛꯈ꯭ꯔꯕꯣ
ꯃꯣꯏꯁꯦ ꯅꯍꯥꯟ ꯄꯣꯔꯇꯨꯒꯜꯒ ꯀꯅꯥ ꯀꯅꯣ ꯇꯧꯕꯗꯨꯕꯨ ꯀꯥꯎꯔꯦ ꯗ꯭ꯔꯣ ꯆꯠꯄꯅꯦꯕ
ꯑꯥ
ꯃꯔ ꯇꯔ ꯆꯪꯒꯗ꯭ꯔꯥ ꯆꯪꯒꯗ꯭ꯔꯥ ꯈꯪꯗꯦ ꯔꯣꯅꯥꯜꯗꯣ ꯍꯟꯗꯛꯇꯤ ꯌꯥꯗ꯭ꯔꯦ
ꯑꯠꯆꯥ ꯑꯗꯨ ꯅꯥꯎꯗꯣ ꯍꯧꯗꯤꯦ ꯍꯧꯔꯦ ꯑꯗꯨꯝ ꯃꯣꯏ ꯅꯥꯎꯒꯤ ꯃꯦꯁꯇꯨ ꯁꯥꯟꯅꯈ꯭ꯔꯕꯣ
ꯈꯪꯗꯦ ꯑꯗꯨꯗꯤ ꯑꯩ ꯌꯥꯝ ꯄꯛ ꯌꯦꯡꯗꯦ ꯃꯔꯛ ꯃꯔꯛꯇ ꯑꯃꯨꯛ ꯌꯦꯡꯉꯤꯔꯣ ꯑꯗꯨꯒꯨꯝꯕꯒꯤꯀꯣ
ꯋꯥ
ꯍꯟꯡ ꯍꯥꯟꯅ ꯑꯩꯩ ꯕꯦꯠꯇꯤꯡ ꯇꯧꯕꯅꯦꯕ
ꯃꯥꯅꯦ
ꯔꯦꯇꯤꯡ ꯀꯥꯟ ꯇꯧꯕ ꯀꯥꯟꯗꯨꯗ ꯌꯦꯡꯕ ꯈꯛꯇꯅꯦꯕ ꯑꯗꯨꯗꯤ ꯌꯦꯡꯗꯦ
ꯃꯣꯏꯁꯦ ꯍꯣꯏ ꯃꯣꯏꯁꯦꯠ ꯀꯞꯄꯗꯤ ꯈꯔꯗꯥꯎꯗꯤ ꯌꯥꯗꯤ ꯌꯥꯗꯕ ꯖꯠꯅꯤꯅꯦ
ꯌꯥꯠꯇꯦ ꯍꯅꯁꯨ ꯍꯅꯨꯔꯕꯅꯤꯅꯀꯣ
ꯍꯣꯏ ꯋꯥꯔꯜ ꯀꯞ ꯅꯅꯥꯗꯕꯗꯤ ꯇꯣꯔꯅꯃꯦꯟꯒꯨꯝꯕꯗꯗꯤ ꯃꯣꯏꯁꯦ ꯐꯖꯅ ꯇꯧꯅꯦꯕ ꯅꯣꯏꯒꯤ ꯍꯦꯔꯣ ꯔꯣꯅꯦꯗꯣ ꯍꯥꯏꯕꯗꯣ ꯑꯗꯨ ꯅꯨꯄꯥꯗꯣ
ꯎꯝ
ꯑꯗꯣ ꯁꯤꯗ ꯂꯥꯛꯑꯗꯤ ꯃꯣꯏꯁꯦ ꯌꯥꯔꯗꯦꯅꯦ ꯃꯣꯏꯁꯦ
ꯌꯥꯗꯦ ꯃꯁꯥꯁꯨ ꯍꯅꯨꯔꯕꯅꯤꯅ
ꯃꯤꯣꯏꯁꯤ ꯌꯥꯝ ꯁꯞꯄꯣꯔꯠ ꯇꯧꯕꯗꯤ ꯇꯧꯅꯤ ꯑꯗꯣ ꯗꯥꯎꯗ ꯌꯥꯗꯕꯒꯤꯔꯣ ꯀꯔꯤꯅꯣ ꯑꯃꯗꯤ ꯂꯩꯗꯤ ꯂꯩꯅꯦ ꯃꯣꯏꯁꯦ
ꯍꯟꯗꯛ ꯍꯟꯗꯛꯇꯤ ꯃꯦꯁꯤꯟꯅ ꯅꯔꯦ
ꯃꯁꯤꯁꯤ ꯃ ꯃꯥꯁꯦ ꯂꯧꯧꯗꯤ ꯌꯥꯏꯅꯦ ꯕꯣꯔꯗꯤ ꯄꯨꯔꯥꯗꯧꯅꯤꯅꯦ ꯃꯥꯁꯦ ꯐꯥꯔꯁ ꯍꯣꯏ ꯐꯥꯔꯁ ꯃꯦꯁꯦꯁꯨ ꯗꯥꯏꯔꯦꯛ ꯍꯦfꯇ꯭ꯔꯤꯛ ꯆꯥꯛꯅꯦ ꯃꯥ
ꯑꯗꯥꯕ ꯌꯥꯔꯦꯃ
ꯃ ꯇꯧ ꯌꯥꯏ ꯍꯟꯗꯛꯁꯨ ꯉꯝꯕꯁꯨ ꯌꯥꯏ ꯃꯣꯏꯅ
ꯎꯝ ꯌꯥꯏ ꯃꯣꯏ ꯅꯍꯥꯟꯗꯒꯤ ꯁꯥꯟꯅꯩꯁꯦ ꯂꯣꯏ ꯀꯥꯔꯤꯕ
ꯍꯣꯏ ꯍꯣꯏ ꯃꯣꯏ ꯃꯣꯏꯁꯦ ꯐꯖꯅ ꯁꯝꯅꯥꯏꯕꯀꯣ
ꯃ ꯁꯤꯔꯨ ꯋꯥꯗ ꯈꯛꯇꯅ ꯌꯥꯗꯦꯗ ꯃꯣꯏꯒꯤ ꯇꯤꯝꯗꯣ
ꯎꯝ
ꯇꯤꯝꯗꯨꯒꯤ ꯁꯥꯟꯅꯕꯗꯨꯣ ꯑꯗꯨ ꯑꯗꯨꯝ ꯂꯩꯕ
ꯖꯄꯥꯟꯒ ꯕ꯭ꯔꯥꯖꯤꯜ ꯍꯣꯏ ꯁꯥꯟꯅꯕꯗꯣ ꯌꯦꯡꯕ꯭ꯔꯣ
ꯀꯦꯡꯒꯦ
ꯑꯣ ꯀꯃꯥꯏꯅ ꯇꯧꯒꯦ ꯃꯣꯏ ꯑꯅꯤꯒꯤ ꯃꯁꯦ
ꯑꯍꯥꯥꯟꯕꯗ ꯖꯄꯥꯟꯅꯪ ꯒꯣꯜ ꯑꯃ ꯆꯠꯂꯝꯃꯦ
ꯎꯝ
ꯑꯗꯨꯗꯒꯤꯗꯤ ꯕ꯭ꯔꯖꯤꯜꯅ ꯀꯣꯟ ꯑꯃꯨꯛ ꯅꯩꯔꯦ
ꯑꯣ
ꯖꯅꯀꯥꯏ ꯄꯥꯟ ꯂ ꯁꯥꯏ ꯑ
ꯑꯗꯨꯗꯤ ꯖꯄꯟꯗꯤ ꯊꯣꯛꯈ꯭ꯔꯦ
ꯞ ꯈꯪꯗꯦ ꯑꯗꯨꯗꯤ ꯑꯩ ꯑꯗꯨꯒꯨꯝꯕ ꯀꯞꯅ ꯈꯪꯗꯦ ꯑꯩꯕꯂꯤ
ꯃꯣꯏꯗꯤ ꯊꯣꯛꯈ꯭ꯔꯕꯩ ꯃꯂꯦ ꯅꯥꯎꯗꯒꯤ ꯁꯤꯈ꯭ꯔꯦ ꯍꯥꯏꯌꯦꯦ ꯖꯄꯟꯗꯣ
ꯍꯪꯗꯦ ꯑꯩꯒꯤꯗꯤ ꯑꯣꯡꯂꯤ ꯕꯦꯠꯇꯤꯡꯒꯨꯝꯕ ꯊꯥꯔꯝꯗꯥꯏꯀꯣ
ꯎꯝ
ꯑꯗꯨꯒ ꯑꯇꯩ ꯃꯇꯦꯛ ꯃꯇꯦꯛ ꯍꯥꯏ ꯂꯥꯏꯠꯀꯨꯝꯕ ꯌꯦꯡꯕꯗꯣ
ꯑ
ꯑꯗꯨꯅꯤ ꯑꯗꯨ ꯌꯦꯡꯗꯦꯕ
ꯑꯁ ꯃꯣꯏꯒꯤ ꯃꯣꯏ ꯑꯅꯤꯒꯤ ꯃꯦꯠꯁꯁꯤ ꯌꯦꯡꯕꯗꯤ ꯅꯨꯡꯉꯥꯏꯕꯗꯤ ꯅꯨꯡꯉꯥꯏꯔꯅꯤ ꯖꯄꯥꯟ ꯈꯣꯏꯗꯣ ꯉꯝꯃꯦ ꯈꯔꯗꯤ ꯂꯣꯏꯔꯦ ꯃꯣꯏꯁꯦ ꯑꯣꯔ ꯔꯦꯀꯣꯔꯠꯇꯣ ꯊꯨꯒꯥꯏꯔꯅꯤ
ꯎꯝ
ꯑꯩꯈꯣꯏ ꯂꯝꯗꯒꯤ ꯑꯦꯁꯤꯌꯥ ꯀꯟꯇꯤꯅꯦꯟꯗꯒꯤ ꯃꯣꯏꯅ ꯃꯣꯏꯈꯛꯇꯅꯦꯕ ꯊꯧꯕꯗꯣ
ꯎꯝ
ꯑꯗꯨꯗꯒꯤ ꯃꯣꯏꯁꯦ ꯐꯖꯅ ꯁꯥꯟꯅꯕꯗꯤ ꯁꯥꯟꯅꯕꯅꯤ ꯃꯣꯏ ꯃꯣꯏꯁꯦ ꯉꯝꯕꯗꯤ ꯉꯝꯒ ꯇꯧꯕꯅꯤ ꯑꯗꯨ ꯂꯥꯁ ꯑꯣꯔꯗ ꯒꯣꯜꯗꯣ ꯕ꯭ꯔꯥꯖꯤꯜ ꯑꯩꯈꯣꯏꯅ ꯆꯥꯟꯈ꯭ꯔꯦꯅ ꯑꯃ
ꯆꯟꯈ꯭ꯔꯦ ꯂꯩꯔꯦ ꯑꯗꯨꯝ
ꯑꯗꯨꯗꯒꯤꯗꯤ ꯑꯗꯨꯗꯒꯤꯗꯤ ꯎꯄꯥ ꯂꯩꯇꯦꯅ ꯈꯪꯕꯗꯤ ꯈꯪꯈ꯭ꯔꯦ ꯃꯣꯏꯁꯦ ꯉꯝ꯭ꯔꯗꯤꯀꯣ
ꯎꯝ
ꯀꯌꯥꯝ ꯅꯨꯡꯉꯥꯏꯅꯤ
ꯑꯩꯅ ꯍꯟꯗꯛ ꯋꯥꯔꯜ ꯀꯞꯀꯤꯗ ꯒꯣꯜ ꯀꯤꯞꯄꯔꯗ ꯄꯥꯝꯕ ꯍꯥꯏꯔꯒꯅ ꯅꯍꯥꯟꯒꯤ ꯀꯩꯕ ꯒꯣꯜ ꯀꯤꯞꯄꯔ ꯑꯃ ꯆꯍꯤ ꯐꯣꯔꯇꯤ ꯇꯨ ꯍꯦꯜꯂꯕꯗꯣ ꯑꯗꯨ ꯐꯖꯅ ꯐ ꯍꯩꯌꯦꯃ ꯐꯖꯅ ꯒ꯭ꯌꯥꯟ ꯇꯥꯅ ꯐꯥꯏ
ꯑꯣ ꯑꯆꯥ ꯑꯆꯥ ꯀ ꯈ ꯀꯔꯤꯒꯤ ꯀꯥꯎꯟꯇ꯭ꯔꯤꯒꯤ ꯆꯄꯅꯣꯅꯅ ꯍꯥꯏꯔꯤꯗꯨꯅ
ꯀꯦꯄꯤ ꯕꯔꯗꯥꯔ ꯎꯔꯨꯒꯦꯔꯥ ꯑꯃ ꯑꯣꯏꯕꯅꯦꯕ ꯀꯥꯎꯥꯎꯔꯦꯕ ꯑꯩ
ꯑꯣ ꯑ ꯐꯖꯅ ꯁꯣ ꯑꯣ ꯑ
ꯀꯥꯎꯔꯦ ꯃꯃꯤꯡꯗꯣ
ꯗꯦꯠ ꯁꯚꯦꯟꯇꯤꯟ ꯐꯥꯎ ꯅꯠꯇ꯭ꯔꯣ ꯑꯗꯨꯒꯤꯗꯣ ꯁꯅꯥꯅꯕꯗ ꯋꯥꯀꯞꯗꯣ ꯖꯂꯥꯏ
ꯗꯦꯁꯕꯤꯤꯟ ꯇꯤꯟꯇ
ꯗꯦꯠ ꯁꯚꯦꯟꯇꯤꯟ ꯐꯥꯎꯕꯂꯦ ꯑꯣ ꯗꯦꯠ ꯁꯚꯦꯟꯇꯤꯟꯗ ꯂꯣꯏ ꯇꯧ ꯃꯥꯜꯂꯦ ꯁꯤ ꯋꯥꯔꯀꯞꯇꯣ ꯗꯦꯠ ꯖꯟ ꯖꯨꯟ ꯗꯦꯠ ꯖꯨꯟ ꯗꯦꯠ ꯀꯌꯥꯗ ꯍꯧꯅꯣ ꯍꯧꯖꯤꯀꯤꯗꯣ ꯈꯪꯕ꯭ꯔꯣ
ꯀꯥꯎꯔ
ꯎꯝ ꯃꯗꯨ ꯐꯜꯔꯦ
ꯈꯪꯗ ꯇꯧꯔꯤꯔꯤ
ꯂꯥꯏꯗꯤ ꯂꯥꯛꯄ꯭ꯔ ꯅꯣꯏꯔꯨꯝ ꯗꯖꯦ
ꯂꯥꯛꯑꯦ ꯃꯩꯗꯤ ꯂꯥꯛꯑꯦ ꯑꯗꯨꯝ
ꯔꯤꯒꯨꯂꯔ ꯑꯣꯏꯕ꯭ꯔꯣ
ꯎꯝ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
ꯕꯣꯔꯣꯏ ꯂꯥꯛꯇ꯭ꯔꯣ
ꯍꯥꯎꯗꯗꯂ
ꯎꯝ
ꯑꯩꯈꯣꯏꯔꯣꯝꯗꯗꯤ ꯌꯥꯝ ꯔꯤꯒꯨꯂꯔ ꯑꯣꯏꯕꯗꯤ ꯅꯠꯇꯦ ꯑꯗꯨ ꯍꯧꯖꯤꯛ ꯑꯗꯨꯕꯤ ꯂꯥꯎꯗꯤ ꯂ
ꯎꯝ
ꯅꯣꯡ ꯆꯨꯅꯦ ꯑꯩꯈꯣꯏ ꯔꯨꯝꯗꯗꯤ ꯍꯧꯖꯤꯛꯐꯥꯎ ꯍꯧꯖꯤꯛ ꯃꯥꯗꯤ ꯅꯠꯇꯦ ꯑꯗꯣ ꯉꯁꯥꯏꯀꯣ
ꯑꯩꯣꯏꯖꯍ ꯆꯨꯔꯝꯃꯦ
ꯑꯣ ꯑꯁ ꯐꯖꯅ ꯆꯨꯅꯦ ꯁꯤꯗ
ꯆꯨꯔꯝꯃꯦ ꯑꯗꯨꯗꯒꯤꯗꯤ ꯐꯈ꯭ꯔꯦ
ꯗꯌꯝ ꯀꯥꯏꯗ ꯍꯦ ꯌꯥꯝꯝ ꯀꯜꯂ ꯍꯧꯖꯤꯐꯒꯣ
ꯑꯥ
ꯎꯝ
ꯑꯗꯨꯗꯤ ꯕ꯭ꯔꯣ ꯃꯪ ꯐꯔꯁꯤ ꯊꯝꯃꯒꯦ
ꯍ